ꯍꯜꯂꯣ
ꯇꯕꯔꯣ
ꯇꯌꯦ
ꯀꯩꯗꯧꯔꯤꯝꯅꯣ
ꯑꯩꯗꯣ ꯑꯅꯥꯕ ꯆꯪꯉꯌꯦ ꯍꯣꯁꯄꯤꯇꯥꯜꯗ
ꯑꯣ
ꯎꯝ
ꯆꯤꯟꯁꯦ ꯑꯗꯨꯝ ꯐꯝꯃꯒ ꯂꯩꯕꯗꯨꯗ ꯕꯣꯔꯤꯡ ꯆꯨꯕꯗꯨꯗꯅꯦ ꯄꯩꯁꯥꯁꯨ ꯐꯪꯅꯤꯡꯕ
ꯆꯥꯛꯇꯤ ꯆꯥꯔꯕ
ꯆꯥꯔꯦ
ꯀꯩ ꯏꯟꯁꯡ ꯆꯥꯕꯥꯅꯣ
ꯆꯤꯡꯒꯤ ꯃꯅꯥ ꯑꯃꯅꯦ ꯀꯔꯤ ꯃꯅꯥ ꯍꯥꯏꯕ꯭ꯔꯥ ꯑꯗꯨꯗꯣ ꯆꯝꯅ ꯊꯣꯡꯉꯦ ꯑꯗꯨꯒ ꯈꯥꯃꯦꯟ ꯑꯈꯥꯕꯤꯗ ꯑꯗꯨ ꯑꯃ ꯃꯦꯠꯂꯦ ꯑꯗꯨꯒ ꯖꯦꯔꯨꯝꯒ ꯆꯥꯏ
ꯍꯥꯎꯒꯅꯤꯗꯅ
ꯅꯪꯗꯤ
ꯑꯩꯗꯤ ꯆꯥꯗꯔꯤ ꯊꯣꯡꯏ
ꯑꯩꯈꯣꯏꯅꯤꯁꯦ ꯐꯥꯔꯁ ꯇꯥꯏꯝ ꯑꯣꯏꯕ ꯃꯥꯜꯂꯦꯀꯣ ꯁꯤꯅ
ꯑꯥ ꯑꯥꯍ
ꯍꯣꯏꯕ ꯑꯩ ꯃꯈꯣꯟ ꯇꯥꯗꯕꯒꯨꯝ ꯇꯧꯕ
ꯍꯥꯥ
ꯃꯈꯣꯟ ꯇꯥꯗ꯭ꯔꯤꯕꯒꯨꯝ ꯇꯧꯕꯀꯣ
ꯐꯖꯅ ꯇꯥꯗꯕ꯭ꯔꯣ
ꯅꯠꯇꯦ ꯑꯩꯅ ꯍꯥꯏꯕꯗꯤ ꯅꯍꯥꯟꯗꯒꯤ ꯑꯩꯒ ꯉꯥꯡꯅꯕ ꯃꯤꯒ ꯃꯈꯣꯟꯗꯣ ꯈꯦꯠꯅꯩꯗꯅ ꯑꯗꯨ ꯍꯥꯏꯕꯅꯤꯗ ꯃꯤ ꯌꯥꯝꯕꯅꯦꯅ ꯑꯗꯨꯝ ꯀꯟꯐ꯭ꯌꯨꯁ ꯆꯠꯂꯦꯗꯅ ꯑꯗꯨꯒꯤ ꯍꯪꯕꯅꯦ
ꯍꯥ
ꯀꯗꯥꯏꯗꯤꯒꯤ ꯕꯣꯟꯅꯣꯗ ꯇꯨꯝꯕꯐꯥꯎ ꯁꯪꯗ꯭ꯔꯀꯥꯟꯖꯤꯗ ꯕꯣꯜ ꯌꯦꯡꯅꯉꯥꯏꯒꯤ ꯑꯦꯛꯁꯇ꯭ꯔꯥꯒ ꯌꯥꯎꯗ꯭ꯔꯦ
ꯕꯣꯜꯗꯨ ꯌꯦꯡꯉꯨ ꯌꯦꯡꯉꯨ ꯀꯩꯅꯣ ꯕꯣꯜꯁꯨ ꯐꯖꯕꯅꯤ ꯀꯩꯅꯣ
ꯑꯩꯗꯤ ꯑꯁꯤꯗ ꯂꯨꯞꯂꯒ ꯂꯩꯈ꯭ꯔꯦ
ꯍꯥꯍꯦ
ꯕꯣꯜꯗꯤ ꯑꯦꯛꯁꯇ꯭ꯔꯥꯗ ꯊꯝꯈ꯭ꯔꯦ
ꯎꯝ ꯍꯟꯗꯛꯁꯦ ꯋꯥꯔꯜ ꯀꯞ ꯋꯥꯔꯜ ꯀꯞ ꯑꯣꯏꯔꯕꯃꯤꯅ ꯍꯟꯗꯛꯁꯦ ꯑꯣꯇꯣꯃꯤꯌꯥꯗ ꯑꯣꯏꯔꯕꯅꯤꯅ ꯑꯁ ꯕꯣꯜꯁꯤ ꯌꯦꯡꯕꯒ ꯌꯦꯡꯕꯒ ꯍꯧꯒꯠ ꯊꯦꯡ ꯑꯣꯏꯔꯒꯥ ꯂꯩꯔꯕꯅꯤ ꯍꯥ
ꯐꯥꯏꯅꯦꯜ ꯅꯨꯡꯉꯥꯏꯕꯅꯦꯕ ꯐꯥꯏꯅꯦꯜꯗ ꯑꯣꯏꯅ ꯌꯦꯡꯒꯦꯕ
ꯍꯦ ꯍꯦꯍꯦ ꯍꯥ
ꯍꯧꯖꯤꯛꯇꯤ ꯍꯧꯖꯤꯛꯇꯤ ꯃꯤꯅ ꯑꯗꯨꯝ ꯍꯥꯏꯔꯛꯄꯗꯣ ꯉꯁꯤ ꯑꯥꯔꯖꯦꯟꯇꯤꯅꯥꯒ ꯑꯗꯨ ꯁꯥꯟꯅꯩ ꯍꯥꯏꯔꯁꯨ ꯑꯗꯨ ꯀꯅꯥꯅ ꯉꯝꯈ꯭ꯔꯦ ꯑꯥꯔꯖꯦꯟꯇꯤꯅꯥꯅ ꯉꯝꯈ꯭ꯔꯦ ꯂꯣꯏꯈ꯭ꯔꯦ
ꯍꯥ ꯍꯥ ꯍꯥ ꯍꯥ
ꯑꯗ ꯍꯌꯦꯡ ꯂꯥꯁꯇꯗꯤ ꯉꯝꯕ ꯃꯤꯗꯨꯗꯤ ꯐꯥꯏꯅꯦꯜ ꯔꯥꯎꯟꯗꯗꯤ ꯌꯦꯡꯅꯤꯡꯉꯦꯗꯅ ꯑꯗꯨꯗ ꯑꯣꯏꯅ ꯌꯦꯡꯒꯦ
ꯎꯨꯝ ꯍꯧꯖꯤꯛ ꯄ꯭ꯂꯦꯒ꯭ꯔꯥꯎꯟ ꯀꯩꯀꯩꯅꯣ ꯁꯥꯟꯅꯕ ꯃꯇꯝꯗꯅꯦ ꯌꯦꯡꯒꯗꯕꯅꯦ ꯀꯥꯏꯩꯅꯣ ꯐꯥꯏꯅꯦꯜ ꯈꯗꯤ ꯌꯦꯕꯗꯤ ꯐꯥꯏꯅꯦꯜꯗꯤ ꯑꯗꯨꯝ ꯑꯥ ꯐꯥ ꯃꯤꯅ ꯌꯦꯡꯗꯤ ꯌꯦꯡꯅꯩꯕꯀꯣ ꯑꯗꯨ ꯑꯣꯏꯔꯁꯨ ꯂꯩꯌꯦꯗꯅ
ꯎꯝ
ꯑ ꯏꯟꯇꯔꯦꯁ ꯌꯥꯎꯗꯕ ꯍꯥꯏꯕ ꯇꯥꯔꯦ ꯍꯥ
ꯃꯔꯝꯗꯤꯅꯦ ꯑꯩꯅ ꯐꯥꯏꯅꯦꯜ ꯍꯥꯏꯔꯤꯁꯦ ꯍꯧꯖꯤꯛꯁꯦ ꯇꯥꯏꯃꯤꯡ ꯂꯩꯇꯕ ꯑꯗꯨꯒꯤ ꯑꯗꯨꯝ ꯆꯤꯟꯗ ꯍꯥꯏꯕ ꯋꯥꯅꯤꯗ
ꯍꯥ ꯍꯥ ꯍ ꯌꯦꯡꯅꯤꯡꯉꯦ
ꯌ‌ꯦꯡꯅꯤꯡ ꯌ‌ꯦꯡꯅꯤꯡꯅꯥ ꯑꯩꯈꯣꯏꯅ ꯀꯩꯅꯣꯅ ꯑ ꯑꯪꯒꯨꯔ ꯆꯥꯕ ꯐꯪꯗꯕꯒꯤ ꯈꯥꯏ ꯍꯥꯏꯕꯗꯣ
ꯑꯁ
ꯁ‌ꯦꯇꯁꯦ ꯃꯤꯁꯤꯅ ꯒ‌ꯣꯜ ꯆꯟꯈ꯭ꯔꯦ ꯔ‌ꯣꯅꯥꯜꯗ‌ꯣꯅ ꯆꯥꯟꯗ꯭ꯔꯦ ꯁꯤ ꯇꯧꯋ‌ꯦ ꯁꯤ ꯇꯧ ꯑꯁ ꯁꯤꯇꯁꯤꯅ ꯗꯤꯕꯦꯠ ꯇꯧꯕꯁꯤꯗꯤ ꯔꯣꯅꯥꯜꯗꯣ ꯐꯦꯟꯁꯀ ꯃꯤꯁꯤ ꯐꯦꯟꯁꯀ ꯑꯁ ꯈꯠꯅꯁꯤꯗꯤ
ꯀꯔꯝꯕ꯭ꯔꯥ
ꯑꯩꯗꯤ ꯃꯤꯁꯤ ꯐꯦꯟꯁꯅꯦ
ꯑꯁ ꯏꯕꯥꯅꯤꯁꯨ ꯑꯗꯨꯗꯤ ꯈꯟꯅꯈ꯭ꯔꯅꯤ
ꯅꯪ ꯔꯣꯅꯥꯜꯗ‌ꯣ ꯐ‌ꯦꯟ ꯔ‌ꯣ
ꯑꯩ ꯔꯣꯅꯥꯜꯗꯣꯅꯤꯅꯦ ꯔꯣꯅꯥꯜꯗꯣ ꯉꯝꯒꯦꯔꯥ ꯉꯝꯃꯣꯏꯗ꯭ꯔꯥ ꯑꯗꯨꯝ ꯅꯤꯡꯕ ꯍꯣꯡꯗꯕ ꯍꯥꯏꯇꯥꯔꯦ ꯄꯤꯛꯇ꯭ꯔꯨ ꯄꯤꯛꯄꯗꯒꯤ ꯑꯗꯨꯝ ꯑꯩꯅ ꯒ꯭ꯌꯥꯟ ꯇꯥꯔꯕꯗꯒꯤ ꯂꯩꯗꯅ ꯔꯣꯅꯥꯜꯗꯣꯅ ꯐꯣꯟ ꯕꯣꯜ ꯁꯅꯕꯗꯒꯤ ꯑꯗꯨꯝ ꯅꯤꯡꯈ꯭ꯔꯕꯗꯣ ꯎꯝ
ꯑꯥ
ꯅꯤꯡꯕ ꯍꯣꯡꯗꯕꯗ‌ꯣ
ꯎꯝ ꯔꯣꯅ‌ꯦꯜꯗ‌ꯣꯗꯨꯕꯨ ꯍ‌ꯣꯅ‌ꯦꯜꯗ‌ꯣ ꯍꯣꯏ ꯃꯥ ꯁꯥꯟꯅꯕꯁꯨ ꯈꯔ ꯐꯖꯩꯌꯦꯕꯀꯣ
ꯎꯝ
ꯑꯗꯨ ꯑꯣꯏꯁꯨ ꯃꯥꯒꯤ ꯀ ꯀꯔꯤ ꯍꯥꯏꯁꯤꯔ ꯃꯥꯒꯤ ꯏꯒꯣ ꯍꯥꯏꯒꯗ꯭ꯔꯥ ꯈꯤꯇꯪ ꯈꯤꯇꯪ ꯁꯣ ꯑꯣꯐ ꯇꯧꯕꯗꯤ ꯂꯩꯗꯤ ꯂꯩꯕꯅꯤꯍ‌ꯦ
ꯀꯩꯅꯣꯕꯨ ꯅꯦꯆꯔꯕꯨ ꯑꯗꯨꯝ ꯑꯃꯥꯃꯝ ꯂꯩꯇ꯭ꯔꯗꯤ ꯑꯩ ꯔꯣꯅꯥꯜꯗꯣ ꯑꯩ ꯑꯩ ꯑꯣꯏꯗꯕ ꯐꯥꯎꯕ ꯑꯩ ꯑꯐꯥꯎꯕ ꯃꯤ ꯑꯣꯏꯗꯕ ꯐꯥꯎꯕ ꯑꯩꯒꯤ ꯏꯒꯣ ꯑꯃꯗꯤ ꯑꯗꯨꯝ ꯂꯩꯒꯅꯤ ꯆꯨꯝꯅꯒꯤ ꯔꯣꯅꯥꯜꯗꯣꯅ ꯕꯣꯜ ꯁꯅꯥꯕꯅꯤ ꯃꯤꯅ ꯀꯨꯞꯅ ꯌꯦꯡꯕꯒꯤ ꯌꯥꯝꯅ ꯎꯕꯒꯤ ꯋꯥꯅꯦꯕꯀꯣ ꯑꯩꯈꯣꯏꯅ ꯏꯆꯝ ꯆꯝꯕ ꯑꯗꯨꯝ ꯁꯤꯝꯄꯜꯗ ꯑꯣꯏꯕꯅꯤꯅ ꯑꯩꯒꯤ ꯏꯒꯣꯗꯣ ꯃꯤꯅ ꯊꯤꯖꯤꯟꯗꯕꯒꯤꯅꯦ ꯑꯗꯨꯕꯨ ꯑꯩꯒ ꯂꯣꯏꯅꯕ ꯃꯤꯁꯤꯡꯅꯗꯤ ꯑꯩꯁꯦ ꯏꯒꯣ ꯑꯃ ꯂꯩꯌꯦ ꯑꯗꯨꯝ ꯍꯥꯏꯗꯣꯏꯅꯦꯕ
ꯍꯣꯏ
ꯑꯗꯨꯗ ꯑꯩꯈꯣꯏꯗꯤ ꯃꯤꯁꯤ ꯄꯥꯝꯃꯤꯅ ꯅꯪꯅ ꯄꯥꯝꯕ ꯅꯨꯄꯤꯗꯣ ꯃꯤ ꯃꯌꯥꯝꯅ ꯄꯥꯝꯅꯗꯤ ꯅꯪ ꯀꯔꯝꯍꯥꯏꯅ ꯂꯧꯕ ꯐꯪꯒꯅꯤ
ꯅꯠꯇ‍꯭ꯔꯣ
ꯃꯥꯅꯦ ꯃꯥꯅꯦ ꯍꯣꯏ ꯃꯣꯏꯗꯤ ꯀꯩꯅꯣ ꯌꯥꯝ ꯐꯥꯎꯕꯅ ꯃꯤꯅ ꯑꯗꯨꯝ ꯈꯪꯅꯕꯅꯤꯅ ꯍꯥ ꯑꯗꯣ ꯃꯣꯏꯒꯤ ꯀꯦꯔꯦꯛꯇꯔ ꯀꯩ ꯀꯩꯅ‌ꯣ ꯑꯗꯨꯝ ꯌꯦꯡꯁꯤꯜꯂꯦꯗꯅ ꯍꯧꯖꯤꯛꯁꯨ ꯃꯦꯁꯤꯗꯨ ꯁꯨ ꯑꯗꯨꯝ ꯌꯦꯡꯁꯤꯂꯦꯗꯅ ꯑꯗꯨꯒ ꯃꯣꯏꯅ ꯁꯣꯁ‌ꯦꯜꯗ ꯇꯤꯟꯅꯕꯥ ꯀꯥꯟꯗ ꯀꯃꯥꯏ ꯇꯧꯕ꯭ꯔꯥ ꯅꯠꯇ꯭ꯔꯒ ꯀꯃꯥꯏꯅ ꯇꯧꯕ꯭ꯔꯥ ꯍꯥꯏꯕ ꯑꯃꯥ
ꯎꯝ ꯑꯗꯣ ꯑꯩꯈꯣꯏꯅꯁꯨ ꯔꯣꯅꯥꯜꯗꯣꯗ ꯎꯔꯨꯗꯕꯅꯤꯅ ꯃꯤꯅ ꯍꯥꯏꯒꯦ ꯍꯥꯏꯁꯅꯨ ꯑꯗꯨꯝ ꯄꯥꯝꯒꯦꯅ ꯑꯗꯨꯝ ꯄꯥꯝꯈ꯭ꯔꯕ
ꯎꯝ ꯑꯩꯈꯣꯏꯅ ꯈꯟꯅꯕ ꯍꯥꯏꯁꯦ ꯃꯥꯅꯦꯅ ꯒꯣ ꯆꯟꯕ ꯆꯟꯗꯕ ꯃꯣꯏ ꯃꯥ ꯁꯥꯟꯅꯕꯗꯣ ꯑꯦ ꯐꯥꯖꯗꯦ ꯍꯥꯌꯕꯥꯒꯨꯝꯕ ꯍꯥ
ꯃꯥꯅꯦꯕ ꯖꯨꯁ ꯏꯟꯇꯔꯇꯩꯃꯦꯟꯒꯤꯗꯃꯛꯇꯅꯦꯕ ꯋꯥꯔꯤ ꯁꯣꯏꯗꯅ ꯑꯗꯨꯏꯗꯤ ꯌꯥꯝꯅ ꯗꯤꯁꯀꯁꯟ ꯇꯧꯅꯤꯡꯕꯒꯤꯁꯨ ꯅꯠꯇꯦ ꯑꯁ ꯑꯗꯨꯝ ꯑꯁꯤ ꯍꯥꯏꯈꯤꯗꯒꯣ ꯑꯗꯨꯝ ꯇꯧꯔꯒ ꯋꯥꯍꯩ ꯊꯣꯛꯅ ꯍꯥꯏ ꯑꯗꯨꯝ ꯒ꯭ꯔꯨꯞꯇ ꯑꯗꯨꯝ ꯄꯪꯊꯥ ꯊꯥꯅꯕꯩ ꯋꯥꯅꯤ ꯀꯅꯥꯅ ꯑꯗꯨ ꯔꯣꯅꯥꯜꯗꯨꯒꯤꯗꯃꯛꯇ ꯑꯁꯦꯡꯕꯒꯤ ꯐꯨꯅꯔꯒ ꯂꯩꯒꯦꯔ
ꯍꯝ
ꯃꯊꯧ ꯏꯂꯩ ꯂꯩꯇꯗꯨꯅ
ꯔꯣ ꯅꯜ ꯗꯣꯕ ꯑꯁ ꯃꯤ ꯐꯖ ꯃꯍꯔꯕꯥꯅꯒ ꯃ ꯑꯁ ꯀꯔꯤꯌꯥꯁ ꯂꯧ ꯃꯤ ꯂꯩꯅꯤꯍꯦ ꯅꯪ ꯈꯥꯡꯁꯨ ꯈꯪꯗꯅ ꯍꯥꯏꯕꯒꯨꯝꯕ ꯍꯥ
ꯑꯗꯨ ꯑꯗꯨꯒꯨꯝꯕ ꯃꯤꯗꯨꯀꯣ ꯑꯄꯪ
ꯑꯥ
ꯑꯩ ꯔꯣꯅꯥꯜꯗꯣ ꯄꯥꯝꯃꯦ ꯍꯥꯏꯔꯒ ꯑꯩꯅ ꯔꯣꯅꯥꯜꯗꯣ ꯃꯤꯁꯤ ꯄꯥꯝꯕ ꯃꯤꯒ ꯈꯟꯅꯔꯒ ꯀꯣꯏꯔꯒ ꯔꯣꯅꯥꯜꯗꯣꯅ ꯑꯥꯗ ꯎ ꯃꯉꯥꯡꯁꯨ ꯅꯠꯇꯦ ꯑꯣ ꯅꯪꯗꯤ ꯑꯩꯒꯤ ꯌꯥꯝꯅ ꯁꯪꯒꯟ ꯇꯧꯕꯤꯔꯒ ꯄꯩꯁꯥ ꯄꯤꯕ ꯅꯨꯡꯉꯥꯏꯁꯨ ꯅꯠꯇꯦ
ꯑꯗꯨꯝ ꯂꯩꯗꯅ ꯄꯥꯝꯃꯦ ꯑꯁꯤꯅ ꯂꯣꯏꯔꯦ ꯕꯣꯜ ꯌꯦꯡꯕ ꯀꯥꯟꯗꯁꯨ ꯑꯁ ꯔꯨꯅꯥꯎꯗꯨꯗ ꯐꯖꯩꯀꯣ ꯁꯨꯝ ꯈꯔ ꯅꯨꯡꯉꯥꯏꯅꯉꯥꯏ ꯑꯗꯨꯝ ꯑꯄꯥꯝꯕꯗꯣ ꯈꯟꯕ ꯋꯥꯅꯦꯕ
ꯎꯝ ꯃꯣꯏ ꯃꯣꯏꯁꯦ ꯍꯟꯗꯛ ꯃꯣꯏꯗꯤ ꯂꯥꯁ ꯄ꯭ꯂꯦ ꯑꯣꯏꯕꯅꯤꯅ ꯃꯣꯏ ꯕꯣꯁꯁꯨ ꯌꯦꯡ ꯅꯨꯡꯉꯥꯏꯔꯔꯣꯏꯅꯦ ꯑꯃꯨꯛꯀ
ꯎꯝ
ꯃꯣꯏ ꯂꯩꯕꯒꯤ ꯍꯥꯕ ꯍꯥꯏꯕꯗꯤ ꯑ ꯈꯟꯅꯔꯒ ꯑꯣꯏꯔꯨꯅꯦ ꯑꯗꯣ ꯐꯦꯟꯁꯁꯤ ꯁꯨꯃꯥꯏꯅ ꯇꯧꯋꯦ ꯑꯩ ꯁꯨꯃꯥꯏꯅ ꯇꯧꯋꯦ ꯏꯟꯁꯤꯐꯦꯟꯁꯦ ꯁꯨꯃꯥꯏꯅ ꯇꯧꯋ ꯍꯥꯏꯔꯒ ꯈꯠꯅꯔꯒ ꯌꯦꯡꯅ ꯠ ꯑꯃꯜꯂꯅꯦꯕꯀꯣ ꯃꯣꯏ ꯁꯅꯥꯕ ꯂꯣꯏꯈ꯭ꯔꯅꯤ ꯑꯁ ꯀꯔꯝꯕ ꯇꯤꯅꯁꯨꯕꯣ ꯇꯧꯒꯦꯔꯥ ꯀꯔꯝꯕ ꯀꯔꯝꯕꯅ ꯍꯦꯜꯂꯦ ꯍꯥꯏ ꯑꯗꯣ ꯈꯠꯅꯅꯤꯡꯉꯥꯏꯁꯨ ꯂꯩꯔꯔꯣꯏ ꯕꯣꯜ ꯌꯦꯡ ꯑꯃꯨꯛꯀ ꯅꯨꯡꯉꯥꯏ ꯅꯨꯡꯉꯥꯏꯗꯧ ꯃꯥꯟꯗꯦ
ꯀꯅꯥꯅ ꯈꯪ ꯃꯊꯪ ꯆꯍꯤꯗ ꯌꯥꯎꯔꯀꯥꯟꯗ ꯕꯣꯜ ꯌꯦꯡꯅꯉꯥꯏ ꯃꯤ ꯂꯩꯇꯕꯒꯤ ꯔꯣꯅꯥꯜꯗꯣ ꯑꯗꯨꯒ ꯑꯃꯨ ꯃꯦꯁꯤꯗꯣ ꯂꯥꯛꯄꯁꯨꯨ
ꯁꯨ
ꯆ ꯑꯗꯨꯅꯦ ꯍꯧꯖꯤꯛ ꯃꯇꯨꯡꯗ ꯊꯣꯛꯂꯛꯄ ꯃꯤꯁꯤꯡꯗꯤ ꯑꯗꯨꯃꯥꯏꯅ ꯇꯧꯏꯀꯣ ꯔꯣꯅꯥꯜꯗꯣ ꯑꯩꯈꯣꯏꯅ ꯀꯨꯏꯅ ꯁꯥꯟꯅꯩꯗꯅꯥ
ꯑꯥ ꯔꯣꯅꯥꯜꯗꯣ ꯃꯦꯁꯤ ꯈꯣꯏꯗꯤ ꯁꯥꯟꯅꯔꯃꯦ ꯍꯥꯏꯗꯤ ꯍꯥꯟꯅ ꯇꯨ ꯊꯥꯎꯖꯟꯒꯤ ꯌꯥꯗ꯭ꯔꯥ ꯇꯨ ꯊꯥꯎꯖꯟ ꯇ꯭ꯋꯦꯟꯇꯤ ꯇꯨꯗ꯭ꯔꯥ
ꯎꯝ
ꯊꯖꯟ ꯇ꯭ꯨꯋꯟꯇꯤꯇꯨꯗ ꯋꯥꯜ ꯀꯞ ꯁꯥꯟꯅꯈꯤꯕꯗꯣ ꯑꯗꯨꯅ ꯂꯥꯁ ꯑꯣꯏꯣꯏꯒꯗꯕꯖꯥꯔꯥ ꯍꯥꯏꯅ ꯈꯟꯕꯅꯤ ꯑꯗꯨꯅ ꯍꯟꯗꯛ ꯑꯃꯨꯛꯀꯁꯨ ꯁꯅꯔꯦ
ꯃꯊꯪ ꯆꯍꯤꯁꯨ ꯑꯃꯨꯛ ꯍꯥꯞꯀꯠꯂꯛꯄꯁꯨ ꯀꯅꯥꯅꯀꯣ ꯃꯊꯪꯒꯤ ꯑꯗꯨꯁꯨ
ꯉꯁꯤꯗꯤ ꯑꯗꯨꯝ ꯂꯩꯒꯗ꯭ꯔꯥ, ꯅꯠꯇ꯭ꯔꯒ ꯀꯩ ꯀꯩ ꯀꯩ ꯇꯧꯅꯤ ꯉꯁꯤꯗꯤ?
ꯑꯩꯗꯤ ꯊ꯭ꯔꯤ ꯗꯦꯖ ꯁꯨꯔꯦ ꯁꯤꯗ ꯂꯩꯕ꯫
ꯑꯥ
ꯑꯗꯨꯝ ꯂꯩꯈ꯭ꯔꯅꯤ ꯃꯤ ꯂꯩꯇꯕꯒꯤꯀꯣ꯫
ꯑꯣ
ꯑꯩꯈꯣꯏꯗꯣ ꯄꯨꯡꯁꯤꯡ ꯄꯨꯡꯁꯤꯡ ꯈꯨꯗꯤꯡ ꯈꯥꯏꯅꯕꯅꯦꯕ ꯑꯩ ꯉꯔꯥꯡ ꯅꯨꯃꯤꯗꯥꯡ ꯄꯨꯡ ꯑꯃꯒ ꯃꯈꯥꯏ ꯐꯥꯎꯕ ꯑꯩꯅ ꯁꯪꯈ꯭ꯔꯦ꯫
ꯑꯣ
ꯑꯗꯨꯒ ꯑꯃꯨꯛꯀ ꯃꯤ ꯁꯤꯟꯈ꯭ꯔꯦ ꯃꯤ ꯑꯅꯤ ꯅꯤꯅꯤꯅꯦ ꯁꯤꯟꯕꯗꯣ ꯁꯥꯏꯠ ꯁꯥꯏꯗꯠꯇ ꯃꯤ ꯑꯃꯃꯝ ꯄꯥꯏꯕ꯫
ꯑꯣ
ꯑꯗꯨꯒ ꯑꯃꯨꯛꯀ ꯃꯤ ꯑꯅꯤ ꯇꯨꯝꯍꯟꯈ꯭ꯔ ꯃꯇꯨꯡꯗ ꯑꯃꯨꯛꯀ ꯃꯤ ꯑꯅꯤ ꯑꯃꯨꯛꯀ ꯂꯥꯛꯄ꯫
ꯉꯁꯤꯁꯦ ꯃꯟꯗꯦ ꯑꯣꯏꯔꯃꯤꯅ ꯇꯥꯟꯕ ꯅꯨꯃꯤꯠ ꯍꯥꯏꯕ ꯇꯥꯔꯦ ꯍꯥ꯫
ꯏꯁ ꯃꯤ ꯃꯟꯗꯦꯗꯤ ꯃꯤ ꯐꯔꯁ ꯗꯦ꯫ ꯋꯥꯛꯀꯤꯡ ꯍꯧꯕ ꯅꯨꯃꯤꯡꯅꯤꯅꯦ ꯇꯟꯕ ꯌꯥꯗꯦ꯫
ꯑꯗꯨꯅꯤꯅꯦ ꯁꯟꯗꯦ ꯁꯟꯗꯦ ꯂꯦꯞꯔꯒ ꯃꯟꯗꯦ ꯃꯟꯗꯦ ꯍꯧꯒꯠꯄ ꯍꯥꯏꯁꯦ ꯇꯟꯕ ꯑꯃ ꯂꯩꯕ ꯊꯕꯛꯁꯨ ꯆꯠꯅꯤꯡꯗꯕ꯫
ꯀꯔꯤ ꯊꯕꯛ ꯆꯠꯄ꯭ꯔꯥ?
ꯍꯥ
ꯅꯪ ꯀꯩ ꯊꯕꯛ ꯆꯠꯀꯦ?
ꯊꯕꯛ ꯆꯠꯗꯦꯗꯦ ꯑꯗꯨꯝ ꯂꯩꯌꯦꯗ
ꯀ꯭ꯂꯥꯁ ꯆꯠꯄ ꯀꯩꯅꯣ ꯑꯗꯨꯝ ꯇꯧꯔꯒ ꯂꯩꯌꯦꯗ꯫ ꯑꯗꯣ ꯉꯁꯤ ꯇꯥꯟꯕꯒꯤ ꯑꯁ ꯆꯠꯅꯤꯡꯗꯦ ꯍꯥꯏꯔꯒ ꯇꯧꯔꯒ ꯂꯩ꯫
ꯀꯣꯂꯦꯖ ꯃꯇꯝꯁꯤ ꯌꯥꯝ ꯅꯨꯡꯉꯥꯏꯕꯅꯦ꯫
ꯑꯗꯨꯅꯤꯅꯦ꯫ ꯅꯨꯡꯗꯤ ꯅꯨꯡꯉꯥꯏꯕ ꯀꯣꯂꯦꯖꯁꯤ ꯌꯧꯈ꯭ꯔꯗꯤ ꯑꯗꯨꯝ ꯅꯨꯡꯗꯤ ꯅꯨꯡꯉꯥꯏꯗ꯫
ꯆꯠꯇ꯭ꯔꯤꯉꯩ ꯃꯃꯥꯡꯗ꯫
ꯎꯝ ꯆꯠ ꯆꯠꯀꯦ ꯍꯥꯏꯅ ꯇꯧꯕ ꯀꯥꯟꯗꯅꯤ꯫ ꯉꯁꯤꯗꯤ ꯇꯜꯂꯦ ꯉꯁꯤ
ꯎꯝ ꯑꯗꯨꯕꯨꯀꯣ ꯅꯨ ꯅꯨꯄꯥꯒ ꯅꯨꯄꯤꯗꯤ ꯃꯅꯗꯕꯅꯤ꯫
ꯍꯥꯥ
ꯅꯨꯄꯥꯒ ꯅꯨꯄꯤꯗꯤ ꯃꯥꯟꯅꯗꯕꯅꯦꯕ꯫ ꯅꯨꯄꯥꯈꯣꯏꯅꯀꯣ ꯑꯁ ꯑꯥ ꯀꯣꯂꯦꯖꯇ ꯆꯠꯂꯒ ꯑꯩꯗꯣ ꯎꯝ ꯅꯨꯄꯤ ꯀꯅꯥ ꯐꯖꯕ ꯂꯩꯕꯥ ꯌꯦꯡꯒꯦꯅ ꯋꯥꯈꯜ ꯇꯤꯟ ꯑꯃꯗ ꯆꯠꯄꯅꯦꯕ꯫
ꯑꯗꯨꯁꯨ ꯕꯤꯠ ꯃꯥꯅꯦ ꯀꯩꯅꯣ ꯀꯣꯂꯦꯖ ꯆꯠꯄ ꯍꯥꯏꯁꯦ ꯑꯗꯨꯗꯨꯅꯦ ꯀꯩꯅꯣ꯫
ꯑꯗꯨꯗ ꯆꯠꯂꯦꯕ꯫
ꯎꯝ ꯑꯗꯨꯃꯥꯏꯅ ꯇꯧꯗ꯭ꯔꯗꯤ ꯀꯥꯏꯗꯒꯤ ꯂꯥꯏꯔꯤꯛ ꯈꯛꯇꯪ ꯄꯥꯕ ꯌꯥꯗꯦꯍꯦ ꯄꯤꯁꯨ ꯌꯦꯡꯒꯗꯕꯅꯦ ꯀꯩꯅꯣ
ꯌꯦꯡꯗꯤ ꯑꯩ ꯅꯪꯉꯣꯟꯗ ꯌꯦꯡꯒꯅꯨꯗꯤ ꯍꯥꯏꯗꯦꯅ
ꯑꯍꯥ ꯍꯥ ꯍꯥ ꯍꯥ ꯍꯥ
ꯑꯩꯗꯤ ꯑꯗꯨꯝ ꯍꯥꯏꯖꯕ ꯋꯥꯅꯤ
ꯎꯝ ꯕꯤꯠ ꯑꯃꯥꯅꯤ ꯀꯩꯅꯣ
ꯑꯥ ꯑꯗꯨꯃꯥꯏꯅ ꯑꯌꯥꯝꯕꯅ ꯑꯣꯏꯌꯦ ꯍꯥꯏꯕ ꯅꯉꯣꯟꯗ ꯋꯥꯔꯤ ꯂꯤꯕ ꯋꯥꯅꯤꯗ
ꯑꯥ ꯅꯣꯏꯁꯨ ꯑꯦꯁ ꯅꯨꯄꯥꯅ ꯌꯦꯡꯔꯝꯒꯅꯤ ꯍꯥꯏꯅ ꯐꯖꯅ ꯀꯦꯗꯤ ꯀꯦꯔꯝꯒꯥꯅꯤꯗ
ꯑ ꯍꯣꯏ ꯑꯗꯨꯃꯥꯏꯅꯗꯤ ꯀꯦꯔꯒ ꯆꯠꯄꯀꯣ ꯑꯗꯨꯒ ꯌꯥꯝ ꯌꯦꯡꯅꯤꯡꯗꯕ ꯃꯤꯁꯤꯡꯅꯒ ꯂꯪꯅꯔꯛꯄ ꯀꯥꯟꯗꯗꯤ ꯑꯁ ꯈꯨꯠꯇꯧ ꯌꯥꯝ ꯂꯪꯈꯠꯂꯒꯀꯣ
ꯍ ꯍꯥ ꯃꯤꯊꯥꯏ ꯍ ꯃꯤꯊꯥꯏꯑꯦ ꯍꯥꯏꯗ꯭ꯔꯣ
ꯎꯨ ꯃꯤꯌꯦ ꯃꯤ ꯃꯤ ꯌꯦꯡꯍꯟꯅꯤꯡꯕ ꯃꯤꯅ ꯌꯦꯡꯂꯛꯇꯕ ꯌꯦꯡꯉꯨ ꯌꯦꯡꯒꯅꯨ ꯍꯥꯏꯕ ꯃꯤꯅ ꯌꯦꯡꯂꯛꯄ ꯀꯥꯟꯗ ꯌꯥꯝ ꯁꯥꯎꯔꯛꯅꯤꯡꯕ
ꯑꯥꯍꯥ ꯑꯍ ꯑꯍ ꯍꯥ
ꯅꯨꯡꯉꯥꯏꯇ꯭ꯔꯦꯗ ꯑꯁ ꯌꯦꯡ ꯌꯦꯡꯒꯗꯕ ꯃꯤꯅ ꯌꯦꯡꯗ꯭ꯔꯒ ꯑꯍꯥ ꯍꯥ ꯄꯥꯝꯗꯕ ꯃꯤꯅ ꯌꯦꯡꯔꯛꯄꯁꯤꯗꯤ ꯁꯥꯎꯗꯤ ꯁꯥꯎꯅꯤꯡꯔꯝꯒꯅꯤꯍꯦ
ꯁꯥꯎꯅꯤꯡꯉꯦ
ꯑꯍꯥ ꯍꯥ ꯐꯨꯗꯤ ꯐꯨꯅꯥꯈꯤꯅꯨꯀꯣ
ꯍꯥꯥ
ꯐꯨꯗꯤ ꯐꯨꯅꯈꯤꯅꯨꯕ
ꯑꯦ ꯀꯔꯤ ꯇꯧꯕꯒꯤ ꯐꯨꯅꯒꯦꯔꯅꯦ ꯑꯗꯨꯝ ꯑꯗꯨꯒꯤ ꯌꯦꯡꯂꯛꯄ ꯀꯥꯟꯗ ꯃꯦꯀꯞ ꯃꯃꯜꯗꯤ ꯍꯜꯂꯤꯕꯅꯤꯅꯦ
ꯑꯁ ꯍ ꯍ ꯍꯥ
ꯌꯦꯡꯅꯤꯡꯗꯕ ꯃꯤꯅ ꯌꯦꯡꯕꯗꯨꯁꯨ ꯑꯗꯨꯝ ꯃꯦꯀꯠ ꯃꯦꯀꯞꯀꯤ ꯄꯩꯁꯥꯗꯤ ꯑꯗꯨꯝ ꯍꯟꯕꯅꯤ
ꯍꯥ
ꯍꯥ
ꯃꯤꯅ ꯅꯨꯡꯉꯥꯏꯅ